ꯇꯥꯕ꯭ꯔꯣ
ꯍꯜꯂꯣ ꯍꯜꯂꯣ ꯍ ꯍ ꯍ
ꯇꯥꯕ꯭ꯔꯥ
ꯍꯣꯏꯠ ꯇꯥꯏꯌꯦ
ꯈꯣꯏ ꯉꯥꯡꯅꯈ꯭ꯔꯕꯣ ꯉꯥꯡꯅꯈ꯭ꯔ ꯃꯥꯜꯂꯦ ꯀꯌꯥꯃꯨꯛ ꯉꯥꯡꯅꯈ꯭ꯔꯦ ꯈꯣꯏ
ꯑꯍ ꯑꯃꯈꯛ ꯇ ꯉꯥꯏꯔꯤꯗ
ꯅꯥ ꯉꯁꯥꯏ ꯅꯨꯡꯊꯤꯟꯔꯣ
ꯍꯣꯏ ꯇꯥꯌꯦ ꯅꯪ ꯅꯠꯇ꯭ꯔꯣ ꯑꯩꯁꯨ ꯈꯪꯗꯦꯅꯦ ꯅꯪ ꯃꯥꯜꯂꯦꯗꯥ ꯅꯪ ꯃꯥꯜꯂꯦ ꯅꯪꯅꯦ ꯈꯪꯉꯦ ꯈꯣꯏ ꯁꯤꯅꯤꯌꯥꯔ ꯑꯃ ꯋꯥꯔꯤ ꯂꯤ ꯂꯩ
ꯀꯔꯤꯍ ꯀꯔꯤ ꯋꯥꯔꯤ ꯂꯤꯒꯦ ꯍꯥꯏꯔꯛꯑꯣ
ꯈꯣꯏ ꯁꯤꯅꯤꯌꯔ ꯑꯃ ꯄꯥꯁ ꯑꯥꯎꯠ ꯇꯧꯊꯣꯛꯈ꯭ꯔꯦ ꯍꯥꯏꯕꯗꯣ ꯅꯪ ꯈꯪꯉꯦ ꯍꯥꯏꯕ ꯅꯠꯇ꯭ꯔꯣ ꯑ
ꯍꯣꯏꯅꯦ ꯍꯣꯏꯅꯦ ꯑꯩꯅꯦ ꯑꯩꯅꯦ
ꯍ ꯍꯣꯏ ꯍꯣꯏ ꯃꯥꯜꯂꯦꯕ
ꯎꯝ ꯀꯧꯊꯨꯛꯑꯦꯕꯥ ꯌꯥꯝ ꯃꯤ ꯌꯥꯝꯃꯟꯕꯒꯤ
ꯑꯗꯨꯒ ꯑꯩ ꯉꯁꯥꯏ ꯑꯃꯨꯛ ꯀꯣꯜ ꯇꯧꯔꯛꯑꯦ ꯅꯉꯣꯟꯗ ꯑꯣ ꯃꯦꯁꯦꯖ ꯇꯧꯔꯛꯑꯦ ꯑꯗꯨꯒ ꯇꯧ ꯗꯤ ꯍꯥꯏꯌꯦ
ꯍꯥꯍ ꯑꯗꯨꯃꯥꯏꯅ ꯋꯥꯍꯩꯗꯣ ꯋꯥꯍꯩꯗꯣ ꯆꯦꯛꯁꯤꯜꯂꯨꯕ ꯑꯗꯨꯃꯥꯏꯅ ꯍꯥꯏꯕꯗꯣ ꯌꯥꯝ ꯏꯐꯦꯛꯇꯤꯞꯪ ꯑꯥ ꯍꯥ ꯍꯝ ꯀꯩꯅꯣ ꯑꯣꯏꯗꯕꯅꯦꯕ
ꯍꯣꯏ ꯑꯗꯨꯕꯨꯗꯤ ꯏꯕꯅꯤꯒꯤ ꯄꯥꯔꯁꯣꯅꯦꯜ ꯋꯥꯔꯤꯅꯤꯗꯅ ꯑꯗꯨꯗꯤ ꯀ ꯀꯥꯏꯕ ꯂꯩꯇꯦꯗꯅꯣ
ꯍꯧꯖꯤꯛꯃꯛ ꯅꯪꯅ ꯍꯩꯔꯤꯗꯨꯁꯨ
ꯅꯠꯇꯦ ꯅꯠꯇꯦ ꯑꯗꯨꯝ ꯀꯥꯏꯗꯦꯗ
ꯀꯥꯏꯑ ꯀꯥꯏꯌꯦ ꯌꯥꯝ ꯀꯥꯏꯕꯅꯦ ꯅꯪ ꯈꯪꯗꯕꯒꯤꯅꯦ ꯅꯪꯗꯤ ꯀꯅꯥꯅ ꯇꯥꯛꯄꯤꯕꯒꯤꯔꯥ ꯈꯪꯗꯦ ꯑꯗꯣ ꯑꯩꯈꯣꯏꯉꯣꯟꯗꯗꯤ ꯑꯗꯨꯃꯥꯏꯅ ꯍꯥꯏꯗꯦ ꯑꯗꯨꯒꯨꯝꯕꯗꯣ ꯌꯥꯝ ꯐꯖꯅ ꯆꯦꯛꯁꯤꯜꯂꯣ ꯍꯥꯏꯔꯝꯃ
ꯍꯣꯏ ꯑꯩꯈꯣꯏꯗꯤ ꯑꯦꯛꯁꯄꯥꯔꯠꯅꯤꯅ ꯍꯦꯛ ꯇꯧꯕ ꯃꯤꯅꯤꯅ ꯐꯩꯒꯤ ꯇꯧꯕꯅꯤꯗ ꯆꯥꯛ ꯆꯥꯔꯕꯣ
ꯆꯥꯗ꯭ꯔꯤ
ꯀꯩꯒꯤꯅꯣ ꯌꯥꯝ ꯌꯥꯝ ꯊꯦꯡꯉꯤꯁꯤꯅ
ꯍꯣꯔꯦꯟ ꯁꯥꯟꯅꯕ ꯌꯦꯡꯕꯗꯣ
ꯍꯣꯏ ꯍꯣꯏ
ꯌꯦꯡꯅ ꯌꯦꯡꯅ ꯆꯥꯗꯣꯏꯕ ꯑꯣ
ꯄꯨꯔꯥ ꯁꯇꯦꯟꯗꯔꯅꯦ ꯅꯪꯒꯤꯁꯦ
ꯍꯥ ꯍꯥ ꯑꯗꯨ ꯑꯗꯨ ꯋꯍꯩꯗꯨꯁꯨ ꯎꯝ ꯅꯪꯗꯤ ꯀꯤꯗꯦꯅ ꯑꯗꯨꯒꯨꯝꯕ ꯍꯥꯏꯗꯣꯛꯄꯗꯣ ꯆꯦꯛꯁꯤꯜꯂꯨ ꯍꯥꯏꯌꯒ
ꯑꯦ ꯅꯪꯅ ꯂꯣꯏ ꯍꯥꯏꯗꯣꯛꯈ꯭ꯔꯦ
ꯀꯩꯅꯣ
ꯅꯪꯅ ꯑꯁ ꯅꯪꯅ ꯂꯣꯏ ꯍꯥꯏꯗꯣꯛ ꯍꯥꯏꯗꯣꯛꯈ꯭ꯔꯦꯅꯦ ꯀꯩ ꯀꯩ ꯀꯩ ꯏꯟꯁꯥꯡ ꯊꯣꯡꯒꯦ
ꯆꯝꯐꯨ ꯆꯝꯐꯨ ꯊꯣꯡꯕꯅꯦ ꯑꯗꯣ ꯑꯗꯣ ꯌꯦꯟꯁꯥꯡꯗꯤ ꯑꯩꯒꯤ ꯂꯩꯃꯤꯟꯅꯕ ꯏꯔꯨꯞ ꯅꯨꯄꯤ ꯅꯠꯇ ꯊꯣꯡꯉꯦꯕꯀꯣ ꯑꯩꯅ ꯆꯝꯐꯨꯠꯀ ꯁꯤꯖꯨ ꯇꯧꯕ
ꯑꯣ ꯀꯩꯒꯤ ꯁꯥ ꯁꯥ ꯁꯥ
ꯃꯥꯅ ꯌꯦꯡꯁꯥꯡꯗꯣ ꯊꯣꯡꯅꯤꯡꯉꯦ ꯍꯥꯏꯕꯒꯤ
ꯑꯠꯁꯦ ꯑꯇꯣꯞꯄ ꯑꯍꯥꯎꯕ ꯑꯦꯟꯁꯪꯗꯤ ꯊꯣꯡꯗ꯭ꯔꯣ
ꯀꯥꯏꯗꯩꯅꯣ ꯍꯋꯥꯎ ꯊꯣꯡꯗꯦ ꯊꯣꯡꯗꯦ
ꯀꯩꯅꯣ ꯆꯝꯐꯨꯜ ꯈꯛꯇꯪ ꯆꯥꯗꯣꯏꯔꯣ ꯑꯗꯨꯗꯤ
ꯆꯝꯐꯨꯠ ꯉꯇ ꯆꯥꯔꯒꯦ ꯍꯣꯏ
ꯀꯩꯒꯤꯅꯣ ꯑꯍꯥꯎ ꯕꯆꯥꯥ ꯌꯥꯗꯔꯣ
ꯑꯍꯥꯎꯕ ꯑꯍꯥꯎꯕ ꯌꯥꯥꯅꯤꯡꯉꯥꯏ ꯁꯦꯜ ꯂꯩꯇꯦ
ꯏꯁ ꯄꯩꯁꯥ ꯌꯥꯝ ꯇꯔꯝꯃꯤꯗ ꯅꯣꯏꯗꯤ
ꯅꯪꯅꯤꯅꯦ ꯑꯗꯨꯗꯤ ꯑꯩꯈꯣꯏꯗꯤ ꯀꯗꯥꯏꯗꯒꯤ ꯍꯧꯕꯗ ꯉꯥꯏꯔꯤ
ꯑꯗꯣ ꯍꯥꯏꯔꯒ ꯅꯣꯢ ꯏꯁꯀꯣꯂꯥꯔꯁꯤꯞ ꯀꯨꯝꯕꯗꯤ ꯂꯩꯕ꯭ꯔ ꯅꯪ
ꯂꯩꯥꯏꯌꯦ ꯍꯣꯏ
ꯅꯣꯢ ꯏꯁꯀꯣꯂꯔꯁꯤꯞ ꯇꯤ ꯀꯌꯥꯃꯨꯛ ꯆꯪꯒꯦ
ꯑꯥ ꯂꯤꯁꯤꯡ ꯀꯨꯟꯒꯨꯝꯕ ꯂꯤꯁꯤꯡ ꯀꯨꯟꯃꯨꯛ ꯑꯗꯨ ꯑꯃꯝꯐꯥꯎ ꯆꯪꯗ꯭ꯔꯤꯗ ꯍꯟꯗꯛ ꯍꯟꯗꯛꯅ ꯑꯍꯥꯟꯕ ꯑꯍꯥꯟꯕ ꯑꯣꯏꯗꯣꯏꯕ
ꯑꯣ ꯀꯩꯒꯤꯅꯣ ꯅꯪ ꯊꯥꯔꯠ ꯏꯌꯥꯔ ꯀꯥꯔꯒ ꯐꯥꯔꯁ ꯏꯌꯥꯔꯗ ꯐꯪꯒꯗ꯭ꯔꯣ
ꯅꯠꯇꯦ ꯑꯗꯨ ꯅꯠꯇꯦ
ꯑꯣ
ꯇꯨꯡꯉꯥꯟꯅꯦ ꯑꯩꯒꯤꯗꯤ ꯇꯨꯡꯉꯥꯟꯅꯦ
ꯑꯆꯥ ꯑꯆꯥ
ꯅꯍꯥꯟꯗꯨ ꯅꯍꯥꯟꯁꯨ ꯐꯪꯔꯝꯃꯦ
ꯑꯥ ꯑꯗꯨꯗꯤ ꯌꯥ
ꯇꯔꯥꯅꯤꯄꯥꯜ ꯂꯤꯁꯤꯡ ꯂꯤꯁꯤꯡ ꯇꯔꯥꯅꯤꯄꯥꯜ ꯐꯪꯔꯝꯃꯦ ꯅꯍꯥꯟꯗꯤ
ꯑꯠꯆꯥ
ꯀꯤꯅꯥ ꯂꯤꯁꯤꯡ ꯀꯨꯟ ꯈꯤꯇꯪ ꯍꯦꯟꯗꯧ ꯃꯥꯜꯂꯦ
ꯑꯆꯥ ꯌꯥꯝ ꯃꯦꯅ ꯑꯗꯨꯗꯤ
ꯅꯣꯏꯗꯤ ꯌꯥꯝꯗ꯭ꯔꯣ ꯑꯗꯨꯃꯥꯏꯅ
ꯍꯣꯢ ꯌꯥꯝ ꯌꯥꯝꯕ ꯅꯠꯇꯦꯗ ꯁꯤꯑꯦꯕꯦꯔꯦꯁꯇ ꯍꯥ
ꯀꯩꯒꯤꯅꯣ ꯌꯥꯝꯗ꯭ꯔꯤꯗꯣ
ꯑꯩꯈꯣꯏ ꯑꯦꯠꯃꯤꯁꯟꯗ ꯆꯪꯕ ꯄꯩꯁꯥꯗ ꯑꯃꯨꯛ ꯑꯗꯨꯝ ꯆꯪꯗꯣꯏꯅꯤꯗꯅ ꯍꯣꯏ ꯑꯦꯠꯂꯤꯁ ꯊꯥꯔꯇꯤ ꯊ꯭ꯔꯤꯗꯤ ꯆꯪꯉꯦ
ꯌꯥꯝꯃꯤꯅ ꯑꯩꯈꯣꯏꯒꯤ ꯍꯦꯟꯅꯗꯤ ꯌꯥꯝ ꯌꯥꯝꯃꯦꯅ
ꯁꯤꯅꯦꯔ ꯀꯥꯔꯗꯤ ꯑꯃꯨꯛ ꯍꯦꯟꯗꯤ ꯍꯦꯜꯂꯛꯀꯅꯤ ꯈꯤꯇꯪ
ꯊꯕꯛ ꯐꯔꯦ ꯅꯣꯏꯒꯤꯅ ꯑꯩꯈꯣꯏꯗꯤ ꯑ ꯌꯥꯝꯗꯦ
ꯑꯁ ꯌꯥꯝ ꯆꯨꯗꯦ
ꯑꯩꯈꯣꯏꯗꯤ ꯆꯨꯑꯦ ꯑꯩꯈꯣꯢꯖꯦ ꯂꯩꯃꯤꯟꯅꯗꯕ ꯃꯥꯜꯂꯦ ꯑꯩꯈꯣꯏꯁꯦ ꯎꯝ
ꯑ ꯍꯣꯏ ꯑꯩ ꯍꯥꯏꯗꯅ ꯅꯪꯅ ꯈꯪꯅꯩ ꯍꯥꯏꯕꯗꯨꯗ ꯑꯩ ꯁꯨ ꯍꯣꯏ ꯍꯥꯏꯕꯋꯥꯅꯦ
ꯑꯩꯒꯤ ꯂꯩꯐꯝꯗꯤ ꯅꯪ ꯈꯪꯕ꯭ꯔꯥ
ꯅꯪ ꯂꯩꯐꯝꯁꯦ ꯅꯪ ꯂꯩꯐꯝꯁꯦ ꯍꯣꯏ ꯍꯥꯏ ꯑ ꯍꯣꯏ ꯅꯪ
ꯍꯥꯢꯔꯅꯨ ꯍꯥꯏꯔꯅꯨ
ꯍꯥꯏꯔꯔꯣꯏꯁꯦ ꯍꯥꯏ ꯍꯥꯏꯅꯒꯨꯝꯁꯦ
ꯍꯣꯏ ꯑꯁ ꯑꯌꯨꯛꯇ ꯆꯥꯛ ꯆꯥꯗꯕꯒꯤ ꯍꯧꯖꯤꯛ ꯈꯛꯇꯪ ꯆꯥꯕꯒꯤ ꯏꯅꯔꯖꯤꯁꯦ ꯂꯩꯇꯦꯅ ꯌꯥꯝ ꯋꯥꯥꯏ ꯑꯌꯨꯛꯇ ꯆꯥꯛ ꯆꯥꯅꯤꯡꯉꯕ ꯑꯗꯨꯒꯤ ꯍꯧꯖꯤꯛꯇꯤ ꯆꯥꯛ ꯂꯥꯝꯕꯗꯣ ꯍꯦꯟꯈ꯭ꯔꯕꯒꯤ ꯍꯦꯟꯈ꯭ꯔꯒ ꯑꯃꯨꯛ
ꯑꯗꯣ ꯑꯩꯅ ꯑꯩꯅ ꯍꯥꯏꯅꯤꯡꯉꯤꯗꯤ ꯀꯩꯒꯤꯅꯣ ꯅꯪꯅ ꯑꯌꯨꯛꯇ ꯆꯥꯛ ꯆꯥꯗ꯭ꯔꯤꯗꯣ
ꯆꯥꯛꯂꯥꯝꯗꯕ ꯑꯌꯨꯛꯇꯨꯗ ꯑꯗꯨꯒ ꯖꯁ ꯑꯩ ꯇꯨꯝꯃꯒ ꯍꯧꯒꯠꯄ ꯃꯇꯨꯡꯗꯗꯤ ꯑꯃꯨꯛ ꯆꯥꯛ ꯂꯥꯝꯕ ꯍꯧꯕ
ꯑꯗꯣ ꯑꯗꯨ ꯃꯇꯝꯗ ꯆꯥꯎꯋꯣ ꯌꯥꯗ꯭ꯔꯣ
ꯑꯦ ꯍꯣꯁꯇꯦꯜꯅꯤꯅ ꯆꯥꯅꯤꯡꯕ ꯃ
ꯍ ꯍꯣ ꯍꯣ ꯍꯣꯢꯅꯦ ꯍꯣꯢꯅꯦ ꯀꯥꯎꯊꯣꯛꯎꯔꯦ ꯀꯥꯎꯊꯣꯛꯎꯔꯦ ꯀꯥꯎꯊꯣꯛꯎꯔꯦ ꯑꯗꯣ ꯅꯣꯏ ꯅꯪꯅ ꯆꯥꯅꯤꯡꯕ ꯑꯗꯨꯝ ꯂꯧ ꯂꯧꯔꯒ ꯆꯠꯂꯒ ꯂꯧꯕ ꯌꯥꯗꯦ
ꯌꯥꯏ ꯌꯥꯕꯗꯤ ꯌꯥꯢ ꯇꯟꯕ ꯍꯥꯢꯕ ꯇꯥꯔꯦ ꯃꯄꯥꯟ ꯊꯣꯛꯄꯒꯤ
ꯇꯜꯂꯗꯤ ꯆꯥꯛ ꯂꯥꯝꯕ ꯇꯥꯕ ꯀꯣ
ꯅꯪ ꯂꯩꯔꯝꯃꯗꯤ ꯅꯪꯅ ꯊꯤꯍꯟꯒꯗꯧꯕꯅꯤ
ꯑꯗꯨꯅꯦ ꯑꯗꯨꯅꯦ ꯑꯩ ꯂꯩꯔꯝꯃꯗꯤ ꯆꯥꯛ ꯂꯥꯝꯅ ꯂꯩꯕꯗꯣ ꯑꯩꯅ ꯌꯥꯔꯣꯏꯗꯕꯀꯣ
ꯍꯣꯏꯍꯣ
ꯆꯥꯎꯋꯣ ꯆꯥꯎꯋꯣ ꯍꯥꯏ ꯍꯥꯏꯗꯣꯏꯕ
ꯍꯣꯏ
ꯆꯥꯗ꯭ꯔꯗꯤ ꯐꯨꯖꯤꯟꯗꯣꯏꯕ ꯍꯝ
ꯁꯦ ꯅꯨꯡꯁꯤꯠ ꯁꯤꯠꯄꯩ ꯌꯥꯝ ꯅꯨꯡꯉꯥꯏꯌꯦ ꯃꯄꯥꯟ ꯊꯣꯛꯑꯣ
ꯑꯈꯣꯏ ꯃꯄꯥꯟ ꯅꯨꯡꯁꯤꯠ ꯁꯤꯠꯇꯦ ꯑꯈꯣꯏꯗꯤ ꯍꯧꯖꯤꯛꯁꯦ
ꯀꯃꯥꯏꯅꯔꯣ ꯀꯌꯥꯃꯨꯛ ꯊꯥꯞꯅ ꯂꯩꯅꯒꯦꯕ ꯑꯈꯣꯏꯅꯤꯖꯦ ꯑꯗꯨꯒꯤꯔꯣ
ꯌꯥꯝ ꯂꯥꯞꯄꯗꯤ ꯑꯣꯏꯔꯝꯃꯣꯏꯗ ꯑꯗꯨꯝ
ꯂꯥꯞꯄꯝꯃꯅꯤ
ꯎꯍꯝ ꯂꯥꯞꯇꯦ ꯂꯥꯞ ꯇꯦ ꯌꯥꯝ ꯂꯥꯞꯄ ꯅꯠꯇꯦꯕ
ꯅꯨꯡꯁꯤꯠ ꯌꯥꯝ ꯅꯨꯡꯉꯥꯏꯌꯦ ꯑꯁꯦꯡꯕꯅꯦ
ꯍꯣꯏ ꯅꯣꯏꯒꯤꯕꯣ ꯑ ꯅꯣꯏ ꯑꯦꯛꯖꯥꯝ ꯑꯃ ꯊꯥꯕ ꯂꯨꯕ꯭ꯔꯣ
ꯍꯥꯥ
ꯑꯦꯛꯖꯥꯝꯒꯨꯝꯕ ꯊꯥꯕ ꯂꯨꯕ꯭ꯔꯣ ꯅꯣꯢꯒꯤꯁꯦ
ꯂꯨꯗꯦ ꯀꯥꯏꯗꯩꯅꯣ ꯂꯨꯗꯦ ꯂꯨꯗꯦ
ꯁꯇ꯭ꯔꯤꯛ ꯑꯣꯏꯕ꯭ꯔꯥ
ꯑꯥ ꯑꯣꯢ ꯑꯣꯢ ꯑꯗꯨꯕꯨꯗꯤ ꯑꯣꯏꯌꯦꯀꯣ ꯑꯗꯨꯕꯨꯗꯤ ꯑꯣꯏꯌꯦ ꯌꯦꯡꯁꯤꯟꯕꯒꯨꯝꯕꯗꯤ ꯌꯥꯗꯦ ꯑꯥ ꯌꯥꯝ ꯀꯟꯅ ꯍꯣꯏ ꯃꯔꯛ ꯃꯔꯛꯇ ꯍꯪꯅꯕꯒꯨꯝꯕꯗꯤ ꯑꯗꯨꯝ ꯌꯥꯏꯌꯦꯕ ꯑꯗꯣ ꯌꯥꯝꯅ ꯀꯥ ꯍꯦꯟꯅ ꯍꯪꯖꯤꯜꯂ ꯗꯤ ꯑꯗꯨꯨꯁꯨ ꯌꯥꯗꯦ
ꯑꯆ꯭ꯌꯥ
ꯗꯦꯗ
ꯉꯔꯥꯡꯃꯛ ꯂꯣꯏꯕꯗ ꯉꯥꯏꯔꯤ ꯑꯣ ꯄ꯭ꯔꯤꯈꯥ ꯄ꯭ꯔꯤꯈꯥ ꯁꯣꯁ
ꯄ꯭ꯔꯤꯈꯥ ꯑꯈꯣꯏ ꯑꯈꯣꯏꯒꯤꯁꯨ ꯉꯔꯥꯡ ꯔꯤꯖꯜ ꯍꯥꯏꯗꯣꯛꯔꯅꯤ ꯍꯥꯏ ꯍꯥꯢꯕꯅꯦ ꯑꯗꯨꯒ ꯍꯩꯁꯨ ꯍꯩꯗꯣꯛꯇ꯭ꯔꯦ ꯉꯥꯏꯔꯒ ꯂꯩꯕꯅꯤ ꯍꯥꯏꯔ ꯔꯤꯖꯜꯠꯇꯣ ꯔꯦ ꯑꯗꯣ
ꯍꯣꯏꯕꯗꯤ ꯌꯥꯝ ꯁꯣꯏꯈ꯭ꯔꯦꯕꯀꯣ ꯋꯥꯉꯥꯡꯁꯦ
ꯇꯥꯕ꯭ꯔꯣ
ꯇꯥꯏꯌꯦ ꯇꯥꯏꯌꯦ
ꯎꯝ ꯅꯪꯁꯦ ꯌꯥꯝ ꯁꯣꯏꯗꯤ ꯌꯥꯝ ꯁꯣꯏꯈ꯭ꯔꯦꯕ ꯑꯣ ꯑꯩ ꯀꯩꯅꯣꯝ ꯍꯪꯒꯦ
ꯑꯥ ꯑꯥ
ꯉꯁꯤ ꯁꯥꯟꯅꯕ ꯂꯩꯅꯤꯌꯦ ꯑꯗꯣ ꯅꯪꯗꯤ ꯀꯔꯝꯕ ꯀꯟꯗꯣꯏꯕꯔꯣ ꯑꯇꯤꯌꯥ ꯃꯆꯨꯒꯤ ꯅꯨꯡꯁꯥ ꯃꯌꯥꯏꯗ ꯅꯨꯡꯁꯥ ꯂꯩꯕꯗꯨ ꯑꯗꯨ ꯀꯟꯗꯣꯏꯔꯥ ꯀꯅꯥ ꯀꯟꯗꯣꯏꯅꯣ
ꯎꯝ
ꯑꯥ ꯑꯁ ꯑꯥ ꯑꯠ ꯑꯥ ꯍꯣꯏ ꯑꯇꯤꯌꯥ ꯅꯣꯡ ꯅꯣꯡꯁ ꯍꯥ ꯀꯟꯅ ꯌꯦꯉꯕꯗꯣ
ꯁꯣꯁ ꯍꯝ ꯀꯔꯤꯔꯣ ꯅꯪꯗꯤ ꯌꯦꯟ ꯌꯦꯟ ꯅꯠ ꯅꯪꯅ ꯈ꯭ꯋꯥꯏꯗꯒꯤ ꯄꯥꯝꯕꯁꯦ ꯀꯔꯝꯕꯗꯨꯅꯣ ꯀꯩꯅꯣꯗꯨꯔꯣ ꯑꯥ ꯐꯨꯔꯤꯠ ꯐꯨꯔꯤꯠ ꯐꯨꯔꯤꯠ ꯇꯔꯦꯠ ꯍꯥꯞꯄꯗꯨꯔꯣ ꯉꯔꯥꯡ ꯉꯔꯥꯡ ꯅꯨꯡꯗꯥꯡ ꯊꯣꯛꯈꯤꯕꯗꯨꯗꯔ ꯅꯪꯅ ꯄꯥꯝꯃꯤꯁꯦ
ꯅꯣ ꯅꯣ ꯅꯣ ꯅꯣ ꯉꯁꯤ ꯅꯨꯡꯗꯥꯡ ꯉꯁꯤ ꯅꯨꯡꯗꯥꯡꯅ ꯑꯅꯤꯂꯩꯌꯦ ꯑꯗꯨꯗ ꯑꯣ ꯑꯅꯤꯗ ꯑꯃ ꯂꯩꯌꯦ ꯑꯩꯒꯤ ꯑꯩꯈꯣꯏꯒꯤ ꯇꯣꯞꯇ ꯊꯝꯕ
ꯑ ꯈ꯭ꯋꯥꯏꯗꯒꯤ
ꯃꯊꯛꯇ ꯍꯣꯏ ꯍꯣꯏ ꯃꯊꯛꯇ ꯑꯩꯅ ꯊꯝꯖꯕ ꯑꯃ ꯂꯩ
ꯑꯗꯨꯝ ꯑꯗꯨꯝ ꯍꯥꯏꯐꯦꯠ ꯍꯥꯏꯕꯤꯔꯛꯎꯅꯦ ꯑꯗꯨꯗꯨꯔꯣ ꯇꯔꯥ ꯍꯥꯞꯄꯗꯨꯔꯣ ꯐꯨꯔꯤꯠ ꯇꯔꯥ ꯍꯥꯞꯄꯗꯨꯔꯣ
ꯑꯥ ꯑꯥ ꯍꯣꯏ ꯃꯥꯂꯦ
ꯐꯨꯔꯤꯠ ꯐꯨꯔꯤꯠ ꯐꯨꯔꯤꯠ ꯇꯔꯥ ꯍꯥꯞꯄꯗꯨꯔꯣ ꯆꯞ ꯃꯥꯟꯅꯩ ꯑꯗꯨ ꯍꯩꯔꯤꯗꯨꯗꯤ ꯑꯩꯅ ꯍꯥꯏꯔꯤꯗꯣ ꯑꯇꯤꯌꯥ ꯃꯆꯨꯒꯤ ꯅꯨꯡꯁꯥ ꯅꯨꯡꯁꯥ ꯃꯠ ꯃꯌꯥꯏꯗ ꯂꯩꯕꯗꯨ
ꯑꯍꯝ ꯅꯣꯏ ꯀꯩꯅꯣ ꯅꯪꯗꯤ ꯐꯨꯔꯤꯗ ꯇꯔꯥ ꯍꯥꯞꯄꯗꯣ ꯁꯞꯄꯣꯔꯠ ꯇꯧꯍꯧꯔꯤꯗꯣ
ꯍꯣꯏ ꯑꯩ ꯑꯩꯗꯤ ꯑꯗꯨ ꯇꯧꯗꯣꯏꯅꯦ ꯑꯩꯗꯤꯗꯨꯅꯦ ꯉꯔꯥꯡꯒꯤꯗ ꯑꯩ ꯄꯥꯝꯗꯦ ꯍꯣꯏ
ꯕꯤ ꯑꯌꯥꯝꯕꯅꯗꯤ ꯉꯔꯥꯡꯒꯤꯗꯣ ꯌꯥꯝ ꯄꯥꯝꯅꯩ ꯅ
ꯑꯥ ꯑꯗꯨ ꯑꯩꯗꯤ ꯑꯗꯨ ꯄꯥꯝꯗꯦ ꯑꯃꯗꯣ ꯄꯥꯝꯃꯦ
ꯃꯔꯝ ꯑꯃꯗꯤ ꯂꯩꯔꯝꯅꯤ ꯍꯣꯏ ꯃꯔꯝ ꯑꯃꯗꯤ ꯂꯩꯔꯝ ꯀꯣ ꯃꯥꯅ ꯅꯨꯡꯁꯤꯔꯤꯁꯦ
ꯂꯩꯕꯅꯦ ꯂꯩꯕꯅꯦ ꯌꯥꯝ ꯅꯨꯡꯁꯤꯕꯅꯦ ꯇꯥꯅꯤꯡꯕ꯭ꯔꯥ
ꯍꯣꯢ ꯌꯥꯝ
ꯃꯣꯏ ꯎꯝ ꯃꯣꯏ ꯑꯃꯔꯛ ꯉꯝꯒꯦ ꯇꯧꯔꯝꯃꯦꯀꯣ ꯌꯥꯝ ꯆꯍꯤꯕꯨꯗꯤ ꯆꯍꯤ ꯇꯔꯥ ꯇꯔꯥꯃꯔꯤ ꯁꯨꯔꯦ ꯃꯣꯏꯅ ꯉꯝꯒꯦ ꯇꯔꯥ ꯑꯅꯤ ꯁꯨ ꯇꯔꯥꯅꯤ ꯍꯥꯢꯔ ꯁꯨꯔꯕꯅꯦ ꯌꯥꯝ ꯀꯨꯏꯈ꯭ꯔꯦ ꯑꯃꯔꯛ ꯑꯃꯔꯛ ꯀꯥꯈꯤꯕꯗꯣ ꯍꯥꯏ ꯇꯥꯔꯦ ꯑꯗꯨ ꯃꯇꯝꯗ ꯑꯩꯁꯦ ꯍꯥꯥ ꯍꯣꯏ ꯉꯝꯈꯤꯕꯁꯨ ꯌꯧꯔꯦ ꯉꯝꯈꯤ ꯍꯣꯏ ꯅꯠꯇꯦ ꯋꯥꯔꯤꯗꯣ ꯇꯥꯈꯤꯌꯣꯕ
ꯍꯣꯏ ꯍꯣꯏ
ꯉꯝꯗ꯭ꯔꯤꯉꯥꯢꯗ ꯃꯣꯏ ꯑꯃꯨꯔꯛ ꯀꯩꯅꯣ ꯑꯥ ꯀꯥꯈꯤꯑꯦꯗꯅ ꯉꯝꯗꯤ ꯉꯝꯗ꯭ꯔꯕ ꯑꯗꯨꯕꯨ ꯑꯃꯨꯔꯛ ꯁꯥꯟꯅꯈꯤꯑꯗꯅ ꯆꯍꯤ ꯇꯔꯥ ꯍꯦꯟꯈ꯭ꯔꯦ ꯃꯣꯏꯅ ꯑꯃꯨꯔꯛ ꯀꯥꯔꯤꯗꯣ
ꯍꯣꯏ ꯍꯣꯏ
ꯃꯇꯝꯗ ꯑꯩꯁꯦ ꯌꯥꯝ ꯑꯉꯥꯡ ꯑꯣꯏꯔꯤꯕꯀꯣ ꯑꯩꯁꯦ ꯆꯍꯤꯁꯦ ꯇꯔꯥ ꯇꯔꯔꯥ ꯇꯔ ꯇꯔꯥ ꯇꯔꯥꯒꯨꯝꯕ ꯑꯣꯏꯔꯝꯅꯤ ꯍꯣꯏ ꯑꯗꯨꯃ ꯇꯝꯗꯅꯦꯕ ꯃꯣꯏꯅ ꯁꯥꯟꯅꯔꯤꯗꯣ ꯅꯨꯡꯗꯥꯡꯗꯅꯦ ꯅꯨꯡ ꯅꯨꯡꯗꯥꯡꯗꯅꯦ ꯄꯨꯡꯁꯨ ꯀꯥꯎꯈ꯭ꯔꯦ ꯑꯗꯣ ꯑꯩꯁꯦ ꯄꯨꯡꯒꯅꯦꯁ ꯑ ꯀ ꯀꯔꯤ ꯍꯥꯏꯁꯦꯔꯥ ꯃꯤꯉꯣꯟꯗ ꯍꯧꯒꯠꯍꯜꯂꯣ ꯏꯃꯥꯈꯣꯏꯉꯣꯟꯗ ꯏꯌꯥꯝꯕ ꯈꯣꯢꯉꯣꯟꯗ ꯍꯧꯒꯠꯍꯜꯂꯣ ꯍꯥꯏꯔꯒꯅꯦ
ꯎꯝ
ꯌꯥꯝ ꯄꯨꯛꯅꯤꯡ ꯆꯪꯅ ꯌꯦꯡꯖꯕ ꯑꯗꯨꯗꯨꯗꯤ ꯄꯣꯔꯝꯕ ꯀꯞꯄꯗꯨ ꯀꯞꯄꯗꯨ ꯑꯗꯨ ꯅꯨꯃꯤꯠꯇꯒꯤ ꯍꯧꯅ ꯃꯤꯅꯁꯨ ꯌꯥꯝꯅ ꯎꯁꯤꯠꯇꯦꯗꯅ ꯑꯗꯨ ꯃꯇꯨꯡꯗꯗꯤ ꯉꯥꯡꯁꯤꯛ ꯉꯥꯡꯕ ꯉꯥꯡꯁ ꯁꯛ ꯉꯥꯡꯕ ꯍꯥꯞꯄ ꯃꯣꯏꯒꯤ ꯃꯣꯏꯒꯤ ꯅꯨꯡꯁꯤ ꯃ ꯃꯣꯏꯒꯤ ꯀꯔꯦ ꯍꯥꯢꯁꯤꯔꯥ
ꯑ ꯈꯪꯉꯦ ꯑꯗꯨꯗꯤ
ꯑꯥ ꯑꯗꯨꯈꯣꯏꯗꯨꯅ ꯌꯥꯝꯅ ꯌꯥꯝꯅ ꯍꯥꯢꯊꯤ ꯌꯥꯝꯅ ꯀꯩꯅꯣ ꯇꯧꯗ꯭ꯔꯥ ꯃꯥꯕꯨ ꯋꯥꯊꯤꯒꯨꯝꯕ ꯀꯔꯤ ꯀ꯭ꯔꯤꯒꯨꯝꯕ ꯌꯥꯝ ꯍꯩꯗ꯭ꯔꯥ ꯃ ꯃꯥꯉꯣꯟꯗ ꯑꯗꯨ ꯃꯇꯝꯗꯒꯤ ꯍꯣꯢ ꯑꯩ ꯌꯥꯝ ꯅꯨꯡꯁꯤꯈ꯭ꯔꯕ ꯑꯗꯨ ꯑꯗꯨꯗꯒꯤ ꯍꯧꯅ ꯁꯨꯝ ꯑꯩꯌꯥ ꯑꯗꯨꯝ ꯍꯦꯟꯅ ꯍꯦꯟꯅ ꯍꯦꯟꯅ ꯑꯗꯨꯝ ꯅꯨꯡꯁꯤꯌꯥ
ꯑꯑꯠꯆꯥ ꯑꯗꯨꯗꯤ ꯢꯕꯥꯅꯤꯖꯦ ꯆꯞ ꯃꯥꯅꯥꯔꯦꯅꯦ ꯁꯤꯁꯨ ꯑꯗꯨ ꯃꯇꯝ ꯍꯣꯏ ꯑꯁ ꯌꯥꯝꯅ ꯅꯨꯡ ꯅꯨꯡꯁꯤꯕ ꯋꯥꯅꯦ
ꯑꯗꯨ ꯑꯗꯨ ꯃꯇꯝꯗꯣ ꯎꯝ ꯑꯥ ꯅꯣꯡꯖꯨꯊꯥ ꯃꯥꯜꯂꯦꯀꯣ